ꯇꯥꯕ꯭ꯔꯣ
ꯑꯣ ꯇꯌꯦ ꯇꯥꯏꯌꯦ
ꯀꯩꯗꯧꯔꯝꯃꯤꯅꯣ
ꯑ ꯁꯨꯝ ꯐꯝꯃꯝꯃꯤꯅꯦ
ꯊꯂꯛꯑꯣ ꯉꯁꯤ ꯁꯤ ꯅꯣꯡꯃꯁꯤꯕꯨ ꯀꯩ ꯀꯩ ꯇꯧꯔꯒ ꯍꯧꯒꯔ
ꯑꯁ ꯉꯁꯤ ꯅꯣꯡꯃꯩꯁꯤꯗ ꯄꯡ ꯄꯪꯂꯩ ꯂꯩꯔꯤ ꯒꯌꯥꯔꯃꯦꯟ ꯇꯥꯔꯗꯤ ꯑꯩꯈꯣꯏꯁꯨ ꯍꯥꯏꯗꯤ ꯂꯩꯐꯝ ꯊꯣꯛꯄ ꯍꯥꯏꯗꯤ ꯈꯔ ꯆ ꯇꯧ ꯑꯗꯨꯃꯥꯏꯅ ꯇꯧꯔ ꯂꯩꯔꯦ ꯈꯔ ꯆꯥ ꯈꯣꯠꯇ ꯇꯧꯔꯒ ꯎꯝ ꯉ ꯉꯔꯥꯡ ꯋꯥꯔꯜꯗ ꯀꯞ ꯌꯦꯡꯕ꯭ꯔꯣ ꯀꯃꯥꯏꯅ ꯇꯧꯒꯦ
ꯋꯥꯜꯗ ꯀꯞ ꯄꯣꯠꯇꯣ ꯑꯩꯗꯣ ꯍꯥꯞ ꯃꯃꯥꯃꯕꯨꯛꯇꯤ ꯌꯦꯡꯉꯝꯃꯦ ꯑꯩꯈꯣꯏ ꯁꯨꯃꯥꯏꯅ ꯇꯧꯗꯅ ꯏꯃꯥꯟꯅꯕ ꯑꯩꯈꯣꯏ ꯑꯅꯤ ꯑꯍꯨꯝ ꯄꯨꯟꯗꯨꯅ ꯉꯥꯏꯍꯥꯛ ꯐꯝꯃꯒ ꯑꯗꯨꯝ ꯉꯥꯏꯔꯝꯕꯅꯦ ꯈꯔ ꯑꯩꯈꯣꯏꯅ ꯑꯩꯈꯣꯏ ꯏꯟꯖꯥꯡ ꯑꯃ ꯊꯣꯡꯒꯠꯂꯒ ꯑꯗꯨꯝ ꯆꯥꯔ ꯀꯣꯠꯂꯒ ꯇꯧꯨꯔꯝꯕꯅꯦ
ꯋꯥꯔꯜ ꯀꯞ ꯇꯣ ꯉꯔꯥꯡ ꯌꯦꯡ ꯌꯦꯡꯕꯅꯦ ꯑꯁ ꯑ ꯀꯩꯅꯣꯗꯣ ꯑꯣꯏꯅ ꯄꯥꯝꯕ ꯌꯥꯎꯗꯕ ꯀꯟꯇ꯭ꯔꯤꯗꯨ ꯀꯥ ꯍꯦꯟꯅ ꯑꯗꯨ ꯀ ꯅꯨꯡꯕꯨꯗꯤ ꯅꯨꯡꯉꯥꯏꯕ ꯋꯥꯔ ꯀꯇ ꯑꯗꯨ ꯋꯥꯔꯜ ꯀꯞꯅꯤ ꯍꯥꯏꯕ ꯍꯥꯏꯕꯩ ꯅꯨꯡꯗꯤ ꯅꯨꯡꯉꯥꯏꯕꯗꯨꯁꯨ ꯍꯥꯏꯗꯤ ꯑꯩꯅ ꯄꯥꯝꯕ ꯄꯣꯠꯇꯨ ꯌꯥꯎꯗꯦꯕ ꯃꯣꯏꯗ ꯇꯧꯔꯤ ꯄꯣꯠꯇꯣ
ꯑꯣ
ꯑꯁ ꯗꯦꯠ ꯀꯌꯥꯗ ꯑꯃꯨꯛ ꯇꯥꯕꯅꯣ ꯋꯥꯔꯜ ꯀꯞ ꯎꯝ ꯂꯩꯌꯦ ꯑꯗꯨꯗꯤ
ꯑꯣ
ꯊꯣꯏꯍꯟꯅꯤꯡꯕ ꯇꯤꯝꯗꯨ ꯑꯁ ꯊꯣꯏꯍꯟꯅꯤꯡꯕꯗꯤ ꯀꯩꯅꯣꯒ ꯇꯤꯝꯕꯨꯗꯤ ꯄꯨꯂꯞꯄꯨꯗꯤ ꯊꯣꯏꯍꯟꯅꯤꯡꯉꯦ ꯑꯗꯨ ꯑꯣꯏꯔꯁꯨ ꯀꯩꯅꯣ ꯇꯧꯕꯩ ꯄꯣꯔꯇꯣꯒꯝꯒ ꯐ꯭ꯔꯥꯟꯁꯀꯁꯦ ꯑꯩꯅ ꯑꯃꯨꯛ ꯈꯔ ꯄꯥꯝꯕ ꯍꯥꯏꯇꯥꯔꯦ ꯑꯗꯨꯒꯤ
ꯑꯣ ꯄꯨꯔꯇꯨꯒꯟꯗ ꯄꯥꯝ
ꯅꯪꯒꯤ ꯀꯝꯝꯕ ꯂꯩ ꯄꯦ ꯇꯤ ꯑꯦꯝ
ꯑꯩꯁꯨ ꯄꯣꯔꯇꯤꯀꯨꯂꯔꯗ ꯑꯗꯣ ꯑꯩ ꯅꯉꯣꯟꯗ ꯀꯩꯅꯣ ꯈꯔ ꯑꯝꯇ ꯍꯪꯒꯦꯅꯦ ꯑꯗꯨꯗꯤ ꯃꯤꯅ ꯁꯨꯝ ꯍꯥꯏꯅꯕꯗ ꯋꯥꯔꯜ ꯀꯞꯁꯦ ꯍꯥꯏꯗꯤ ꯃꯤ ꯃꯤꯒꯤ ꯑꯄꯥꯝꯕꯅꯤꯗꯅ ꯀꯣ ꯃꯦꯁꯤ ꯄꯥꯝꯕꯁꯨ ꯃꯦꯁꯤ ꯄꯥꯝꯃꯦ ꯍꯥꯏ ꯔꯣꯅꯥꯜꯗꯣ ꯄꯥꯝꯕꯁꯨ ꯔꯣꯅꯥꯜꯗꯣ ꯄꯥꯝꯃꯦ ꯍꯥꯏ ꯑꯗꯨꯅ ꯑꯩꯅ ꯁꯨꯝ ꯈꯪꯅꯤꯡꯉꯤꯁꯦ ꯍꯟꯗꯛ ꯗꯒꯤ ꯑꯣꯏꯅ ꯔꯣꯂꯥꯜꯗꯣ ꯔꯣ ꯍꯟꯗꯛ ꯃꯦꯁꯤꯒꯤꯗꯤ ꯋꯥꯔꯀꯞ ꯂꯧꯈ꯭ꯔꯦꯗꯅꯀꯣ
ꯑꯥ
ꯍꯟꯗꯛꯀꯤ ꯃꯊꯪꯁꯤꯗ ꯔꯣꯅꯥꯜꯗꯣꯅ ꯂꯧꯔꯗꯤꯅꯦ ꯔꯣꯅꯥꯜꯗꯣꯒꯤ ꯄ꯭ꯔꯥꯏꯝ ꯍꯥꯏꯇꯥꯔꯦꯀꯣ ꯑ ꯆꯍꯤ ꯑꯁꯤ ꯌꯥꯝ ꯇꯨ ꯊꯥꯎꯖꯟ ꯇꯦꯟꯗꯒꯤ ꯃꯥꯅ ꯑꯣꯏꯔꯒ ꯁꯔꯨꯛ ꯌꯥꯔꯛ ꯀꯣꯅꯦ ꯃꯥꯁꯦ
ꯍꯣꯏ
ꯋꯥꯔꯜ ꯀꯞꯁꯦ ꯑꯃꯨꯛꯇꯕꯨ ꯂꯧꯗ꯭ꯔꯦ ꯍꯟꯗꯛꯇꯤ ꯂꯧꯍꯟꯅꯤꯡꯗꯦ ꯂꯧꯍꯟꯅꯤꯡꯉꯤ ꯀꯩꯒꯤꯅꯣꯗꯤ ꯍꯥꯏꯗꯤ ꯃꯥꯒꯤ ꯀꯦꯔꯤꯌꯥꯔꯒꯤꯅ ꯍꯟꯗꯛꯅ ꯋꯥꯔꯜ ꯀꯞꯁꯦ ꯑꯔꯣꯏꯕ ꯑꯣꯏꯗꯣꯏꯅꯦꯕ
ꯃꯥꯅꯦ ꯃꯥꯅꯦ
ꯖꯠ ꯅꯪꯅ ꯍꯥꯏꯗꯤ ꯐꯥꯁ ꯑꯗꯨꯅ ꯄꯥꯝ ꯄꯥ ꯑꯃꯅ ꯀꯔꯤꯒꯤ ꯄꯥꯝꯃꯤꯅꯣ ꯄꯔꯇꯣꯒꯜꯗ ꯄꯥꯝꯕꯅ ꯀꯔꯤꯒꯤ ꯄꯥꯝꯃꯤꯅꯣ ꯍꯥꯏꯌꯨꯗꯅ
ꯍꯥꯏꯗꯤ ꯑꯩ ꯁꯨꯝ ꯐ꯭ꯔꯥꯟꯁ ꯅꯧ ꯄꯥꯝꯕ ꯍꯥꯏꯗꯤ ꯁꯨꯝ ꯅꯍꯥꯟꯋꯥꯏꯗꯩꯁꯨ ꯄꯥꯝꯃꯛꯄ ꯍꯥꯏꯇꯥꯥꯔꯦ ꯑꯗꯨꯒ ꯁꯨꯝ ꯄꯣꯇꯣꯒꯟ ꯍꯣꯏ ꯔꯣꯅꯥꯜꯗꯣꯁꯨ ꯄꯥꯝꯗꯤ ꯄꯥꯝꯃꯦ ꯑꯗꯨꯑꯣꯏꯁꯨ ꯑꯩ ꯁꯨꯝ ꯄꯣꯇꯣꯒꯟꯗꯣ ꯑꯩꯅ ꯅꯍꯥꯟꯋꯥꯏꯗꯩ ꯑꯉꯥꯡ ꯑꯣꯏꯔꯤꯀꯥꯟꯗ ꯁꯨꯝ ꯄꯣꯇꯣꯒꯟꯗ ꯈꯤꯇꯪ ꯀꯩꯅꯣ ꯇꯧꯖꯕ ꯑꯗꯨꯒꯤꯅꯤ ꯍꯥꯏꯗꯤ ꯑꯇꯣꯞꯄ ꯃꯤꯑꯣꯏ ꯍꯥꯏꯗꯤ ꯑꯌꯥꯝꯕꯗꯤꯀꯣ ꯍꯥꯏꯗꯤ ꯀꯩ ꯍꯥꯏꯅꯤ ꯁꯨꯝ ꯊꯥꯒꯠꯂꯒ ꯄ꯭ꯔꯤꯗꯤꯛꯁꯟꯁꯤꯕꯨꯗꯤ ꯋꯥꯡꯉꯤ ꯏꯁꯄꯦꯟꯅꯣꯡ ꯑꯗꯩ ꯑꯔꯖꯦꯟꯇꯤꯅꯥ ꯇꯧꯋꯦꯕ ꯃꯣꯏꯅ ꯄ꯭ꯔꯤꯗꯤꯛꯁꯟ ꯇꯧꯀꯥꯟꯗꯗꯤ ꯑꯗꯨ ꯑꯩ ꯕꯣꯟꯁꯤꯗꯤ ꯃꯇꯨꯡ ꯇꯥꯔꯕꯅꯤꯅ ꯇꯝ ꯉꯝꯗꯦꯗ
ꯉꯝꯗꯦ ꯉꯝꯗꯦ ꯍꯥꯏꯗꯤ ꯆꯠꯅ ꯀꯥꯡꯂꯣꯟꯁꯨ ꯃꯃꯥꯡ ꯃꯃꯥꯡꯗ ꯇꯧꯔꯛꯄꯗꯒꯤ ꯕꯣꯜꯁꯦ ꯍꯥꯏꯗꯤ ꯃꯃꯥꯡꯗꯅ ꯕꯣꯜꯁꯦ ꯇꯤꯝ ꯀꯨꯟꯊ꯭ꯔ ꯀꯨꯟꯊ꯭ꯔꯥ ꯇꯔꯨꯛꯅ ꯁꯥꯟꯅꯔꯝꯕꯅꯦꯕ ꯑꯩꯗꯣ ꯍꯟꯗꯛꯀꯤꯁꯤꯅ ꯑꯃꯨꯛ ꯅꯤꯐꯨꯇꯔꯨꯛꯅ ꯁꯟꯅꯩꯌꯦꯕ ꯑ
ꯃꯥꯅꯤ ꯃꯥꯅꯤ
ꯍꯥꯏꯗꯤ ꯑꯍꯣꯡꯕꯁꯦ ꯃꯌꯥꯝ ꯂꯩꯔꯦꯗꯤ ꯀꯩꯅꯣ ꯇꯧꯕ ꯀꯩꯅꯣ ꯇꯧꯕ ꯍꯥꯏꯇꯥꯔꯦ ꯎꯝ ꯑꯩꯈꯣꯏꯅ ꯕꯣꯜ ꯂꯪꯀꯥꯟꯗ ꯍꯥꯟꯅꯗꯤ ꯃꯇꯝ ꯃꯤꯅꯤꯠ ꯑꯃꯒ ꯆꯪꯍꯜꯂꯁꯨ ꯌꯥꯏꯗꯅ ꯊ꯭ꯔꯣꯂꯪꯕꯒꯤ ꯃꯇꯝꯁꯦ ꯑꯥꯎꯠꯁꯥꯏꯠ ꯇꯥꯀꯥꯟꯗ
ꯍꯣꯏ ꯍꯥꯟꯅ ꯍꯥꯟꯅꯒꯤ ꯕꯣꯟ ꯁꯤꯁꯇꯦꯝꯗꯣ ꯍꯧꯖꯤꯛꯄꯨꯗꯤ ꯐꯖꯅꯕꯨꯗꯤ ꯈꯦꯠꯗꯤ ꯈꯦꯠꯅꯔꯦ ꯑꯗꯨ ꯀꯃꯥꯏꯅ ꯇꯧꯔꯤꯅꯣ ꯈꯪꯗꯦ ꯌꯦꯡꯉꯁꯤ ꯁꯤ ꯍꯥꯏꯗꯤ ꯃꯣꯏ ꯑꯁꯣꯝꯗꯩ ꯀꯩꯅꯣ ꯇꯧꯕ ꯑꯣꯏꯔꯝꯅꯤ ꯈꯔ ꯌꯥꯝ ꯌꯦꯡꯁꯤꯜꯂꯛꯄ ꯈꯣꯠꯄ ꯑꯗꯨꯃꯥꯏꯅ ꯇꯧꯕ ꯍꯥꯏꯐꯦꯠ ꯑꯣꯏꯔꯝꯗꯧ ꯃꯥꯜꯂꯤ
ꯁꯠꯄꯗꯣ
ꯎꯝ
ꯍꯥꯏꯗꯤ ꯀꯩꯅꯣꯁꯦ ꯑꯩꯈꯣꯏꯒꯤ ꯍꯦꯛ ꯐꯤꯐꯥ ꯋꯥꯔꯜ ꯀꯞꯀꯤ ꯑꯣꯄꯅꯤꯡ ꯁꯦꯔꯦꯃꯣꯅꯤ ꯍꯥꯏꯇꯥꯔꯦꯀꯣ ꯍꯥꯏꯗꯤ ꯍꯧꯗꯣꯛꯄ ꯅꯨꯃꯤꯠꯁꯤꯗꯀꯣ
ꯑꯥ
ꯑꯗ ꯑꯍꯥꯟꯕ ꯑꯍꯥꯟꯕꯅꯦ ꯍꯥꯏꯇꯥꯑꯦ ꯍꯥꯏ ꯒꯤ ꯔꯦꯠ ꯆꯥꯔꯠ ꯑꯍꯨꯝꯒ ꯁꯠꯄ ꯍꯥꯏꯗꯤ ꯃꯥ ꯑꯃꯨꯛꯇꯕꯨ ꯊꯣꯛꯈꯤꯗ꯭ꯔꯤꯕ ꯑꯗꯨꯃꯥꯏꯅ ꯔꯦꯠ ꯆꯥꯔꯠ ꯑꯍꯨꯝꯒ ꯁꯠꯄꯁꯦ ꯉꯔꯥꯡꯅ ꯑꯍꯥꯟꯕ ꯑꯣꯏꯈ꯭ꯔꯦ
ꯑꯣ ꯍꯣꯏ ꯑꯗꯨꯕꯨꯗꯤ ꯉꯔꯥꯡꯅꯕꯨꯗꯤ ꯑꯍꯥꯟꯕ ꯑꯣꯏꯈ꯭ꯔꯦ ꯑꯁ ꯈꯪꯗꯦꯗ ꯅꯨꯡꯕꯨꯗꯤ ꯅꯨꯡꯉꯥꯏ ꯁꯤ ꯏ ꯀꯩꯅꯣ ꯇꯧꯕ꯭ꯔꯣ ꯅꯪ ꯑꯣꯄꯅꯤꯡ ꯁꯣꯡ ꯇꯥꯕ꯭ꯔꯣ ꯀꯃꯥꯏꯅ ꯇꯧꯒꯦ ꯅꯨꯡꯉꯥꯏꯕ꯭ꯔꯣ
ꯑꯁ ꯑꯣꯄꯅꯤꯡ ꯁꯣꯡꯗꯤ ꯇꯥꯗ꯭ꯔꯦ ꯑꯣꯄꯅꯤꯡ ꯁꯣꯡꯗꯤ ꯑꯩꯈꯣꯏ ꯑꯗꯨꯝ ꯏꯃꯥꯟꯅꯕ ꯑꯩꯈꯣꯏ ꯑꯍꯨꯝ ꯃꯔꯤꯗꯣ ꯄꯨꯜꯂꯒ ꯃꯅꯤꯄꯨꯔꯤ ꯐꯤꯂꯝ ꯑꯃ ꯑꯣꯏꯅ ꯌꯦꯡ ꯆ ꯂꯩꯩꯔꯦ ꯑꯗꯨꯝ ꯐꯝꯃꯒ
ꯑꯣ ꯑꯗꯨꯁꯨ ꯅꯨꯡꯉꯥꯏꯕꯅꯤꯗ ꯍꯥꯏꯗꯤ ꯑꯗꯨꯁꯨ ꯃꯊꯦꯜ ꯑꯃꯅꯤꯗ ꯅꯠꯇ꯭ꯔꯥ
ꯉꯁꯤꯁꯤꯕꯨ ꯀꯩꯖꯥꯡ ꯆꯥ ꯀꯦ ꯅꯪꯕꯣ
ꯑꯁ ꯉꯁꯤꯁꯦ ꯀꯩꯅꯣ ꯇꯧꯔꯦ ꯌꯦꯟ ꯑꯣꯏꯅ ꯇꯧꯔꯦ ꯌꯦꯠ ꯂꯣꯏ ꯇꯧꯔꯒꯦꯗ ꯇꯧꯔꯕ ꯏꯃꯥꯟꯅꯕ ꯃꯈꯩ ꯑꯩꯈꯣꯏ ꯃꯈꯩ ꯁꯨꯝ ꯆꯥꯛ ꯆꯥꯔꯥ ꯑꯃ ꯆꯥꯁꯤꯗ ꯆꯥꯛ ꯀꯩꯅꯣ ꯇꯧꯋꯦꯗ ꯆꯥꯗ ꯀꯨꯏꯔꯦ ꯈꯣꯠꯇꯦ ꯇꯧꯕ ꯑꯗꯨꯒꯤ ꯆꯥꯔꯕ ꯉꯁꯤꯁꯦ ꯋꯥꯔꯜ ꯀꯞꯁꯨ ꯑꯣꯏꯕꯅꯤꯅ
ꯑꯣ ꯀꯔꯤ ꯌꯦꯟꯗꯁꯨ ꯃꯈꯜ ꯂꯩꯗꯅ ꯍꯥꯏ ꯑꯗꯤ ꯃꯩꯇꯩ ꯌꯦꯟ ꯕꯣꯏꯂꯔ ꯀꯥꯟ ꯂꯩꯇꯅ ꯌꯦꯟ ꯃꯈꯜ ꯃꯌꯥꯝ ꯂꯩꯗꯅ
ꯑꯥ ꯀꯩꯅꯣ ꯇꯧꯔꯦ ꯉꯁꯤꯗꯤ ꯀꯩꯅꯣ ꯑꯣꯏꯅ ꯇꯧꯔꯦ ꯀꯣꯏꯂꯔ ꯑꯣꯏꯅ ꯇꯧꯔꯦ
ꯍꯥꯎꯕꯅꯤꯅꯦ ꯀꯣꯏꯂꯔꯁꯨ
ꯎꯝ ꯀꯣꯏꯂꯔꯁꯨ ꯍꯥꯎꯏ ꯑꯗꯨꯝ ꯌꯥꯏ
ꯆꯥꯕꯗꯤ ꯀꯤꯂꯣ ꯀꯌꯥꯃꯨꯛ ꯇꯥꯏ
ꯑꯥ
ꯀꯤꯂꯣ ꯀꯌꯥꯃꯨꯛ ꯇꯥꯈꯤꯕ ꯀꯦꯖꯤ ꯀꯌꯥꯃꯨꯛ ꯇꯥ
ꯀꯤꯂꯣꯁꯤ ꯑꯍꯨꯝ ꯃꯈꯥꯏ ꯑꯗꯨꯃꯥꯏꯅ ꯍꯥꯏꯐꯦꯠ ꯂꯩꯒꯨꯝ ꯇꯧꯋꯦ
ꯑꯣ ꯕꯣꯏꯂꯔꯁꯦ ꯕꯣꯏꯂꯔꯗꯤ ꯀꯩꯅꯣ ꯇꯧꯋꯦ ꯑꯩꯈꯣꯏ ꯁ꯭ꯋꯥꯏꯗꯗꯤ ꯂꯨꯄꯥ ꯆꯅꯤꯒ ꯍꯨꯝꯐꯨ ꯀꯤꯂꯣꯗ ꯄꯤꯑꯕꯀꯣ
ꯑꯥ
ꯑ ꯀꯣꯏꯂꯔꯗꯤ ꯈꯪꯗꯦꯅꯦ ꯑꯩꯈꯣꯏꯁꯦ ꯑꯗꯣ ꯑꯩꯈꯣꯏꯁ ꯄꯥꯛꯁꯨ ꯆꯥꯗꯦ ꯄꯥꯛ ꯆꯥꯗꯦꯗ ꯑꯩꯈꯣꯏꯅ ꯑꯃꯨꯛ ꯃ ꯆꯆꯥ ꯉꯥꯛꯗꯅꯤ ꯉꯥꯅꯨ ꯑꯣꯏꯅ ꯆꯥꯏꯌꯦꯕ
ꯑꯣ ꯑꯗꯨ ꯍꯣꯏ ꯉꯥꯅꯨꯁꯨ ꯑꯗꯨꯝ ꯍꯥꯎꯗꯤ ꯍꯥꯎꯋꯤꯗ
ꯎꯝ ꯑꯩꯗꯤ ꯀꯩꯅꯣ ꯇꯧꯋꯦ ꯀꯩꯅꯣ ꯇꯧꯋꯤꯗ ꯍꯥꯏꯗꯤ ꯆꯥꯕ ꯒꯤ ꯃꯔꯝꯁꯤꯗ ꯍꯥꯏꯔꯨꯔꯗꯤ ꯍꯥꯎꯕꯗꯤ ꯉꯥꯅꯨꯒ ꯁꯟꯒꯅ ꯏꯍꯦꯟ ꯍꯦꯜꯂꯤꯗ ꯑꯩ ꯋꯥꯈꯜꯗꯗꯤ
ꯑꯁ ꯃꯥ ꯍꯣꯏ ꯍꯣꯏ ꯆꯨꯝꯃꯦ ꯑꯗꯨꯕꯨꯗꯤ ꯀꯩꯅꯣꯒ ꯉꯥꯅꯨꯒ ꯁꯟꯒꯕꯨꯗꯤ ꯌꯥꯕꯅꯤ
ꯀꯩꯅꯣꯗꯤ ꯀꯤꯂꯣꯗ ꯀꯌꯥ ꯄꯤ ꯀꯩꯅꯣꯗꯤ ꯀꯣꯏꯂꯔꯗꯤ
ꯆꯍꯨꯝ ꯊ꯭ꯔꯤ ꯁꯤꯛꯁꯇꯤ ꯊ꯭ꯔꯤ ꯁꯕꯦꯟꯇꯤ ꯑꯗꯨꯃꯥꯏꯅ ꯍꯥꯏꯐꯦꯠ ꯂꯩꯦ
ꯑꯣ ꯑꯗꯨꯗꯤ ꯍꯣꯡꯉꯤꯅꯦ ꯑꯃꯔꯣꯝꯗꯀꯣ
ꯍꯣꯏ ꯑꯃꯔꯣꯝꯗꯕꯨꯗꯤ ꯍꯣꯡꯉꯦ ꯑꯗꯨ ꯈꯪꯗꯦꯗ ꯍꯥꯏꯗꯤ ꯄꯣꯏ ꯍꯥꯏꯗꯤ ꯃꯣꯏ ꯀꯩꯅꯣ ꯇꯧꯕꯩ ꯃꯇꯝꯁꯦ ꯇꯥꯡꯈꯠꯄ ꯍꯣꯒꯠꯄ ꯍꯥꯏꯁꯦ ꯒ꯭ꯌꯥꯟ ꯇꯥꯔꯦ ꯕꯣꯏ ꯆꯥꯛ ꯆꯥꯕ ꯍꯦꯟꯒꯠꯂꯝꯐꯧ ꯇꯥꯗ ꯇꯧꯕꯅꯤꯅ ꯄꯣꯠꯁꯦ ꯑꯗꯨꯅ
ꯎꯝ ꯊꯣꯡꯕꯒꯗꯤ ꯀꯃꯥꯏ ꯀꯃꯥꯏꯅ ꯊꯣꯡꯒꯦ ꯍꯥꯏꯗꯤ ꯅꯪꯅ ꯊꯣꯡꯕ꯭ꯔꯣ ꯀ ꯊꯣꯡꯒꯦ
ꯑꯩꯅ ꯑꯗꯨꯝ ꯊꯣꯡꯉꯦ ꯑꯇꯣꯞꯄ ꯄꯨꯖꯥꯁꯤꯕꯨꯗꯤ ꯂꯩꯕ ꯑꯗꯨ ꯁꯨ ꯑꯩꯅ ꯁꯨꯝ ꯀꯩꯅꯣ ꯇꯧꯒꯦ ꯇꯧꯕ ꯅꯣꯡ ꯐꯥꯗꯣ ꯑꯩꯅ ꯁꯨꯝ ꯊꯣꯡꯍꯟꯒꯦ ꯇꯧꯕ ꯑꯩꯅ
ꯑꯣ ꯊꯣꯡꯃꯩꯃꯑꯣꯡ ꯗꯤ ꯑꯃꯒ ꯑꯃꯒꯗꯤ ꯃꯤ ꯑꯃꯒ ꯑꯃꯒꯗꯤ ꯑꯝꯇ ꯃꯥꯟꯅꯗꯕꯤꯗ ꯅꯪꯅ ꯊꯣꯡꯕ ꯅꯪ ꯀꯃꯥꯏ ꯀꯃꯥꯏ ꯊꯣꯡꯒꯦ ꯑꯝꯇ ꯍꯥꯏꯕꯦꯠ ꯍꯥꯏꯌꯨꯗꯅ
ꯑꯁ ꯑꯩ ꯑꯍꯥꯟꯕꯗ ꯀꯩꯅꯣ ꯇꯧꯔꯦ ꯑ ꯑꯩꯗꯤ ꯈ꯭ꯋꯥꯏ ꯐꯥꯔꯁꯇꯤ ꯀꯅꯣ ꯇꯧꯋꯦ ꯑꯩꯗꯤ ꯃꯆꯪ ꯃꯈꯩꯁꯤ ꯄꯨꯂꯞ ꯑꯣꯏꯅ ꯍꯥꯞꯆꯤꯜꯂꯦꯕ ꯍꯥꯏ ꯇꯣꯉꯥ ꯍꯥꯏꯗꯤ ꯃꯤ ꯈꯔꯒꯤꯅ ꯑꯃꯨꯛ ꯈꯨꯊꯣꯡ ꯈꯨꯊꯣꯡꯕꯨꯗꯤ ꯇꯣꯡꯉꯥꯜꯂꯤ ꯑꯗꯨ ꯑꯣꯏꯁꯨ ꯑꯩꯒꯤꯅ ꯑꯃꯨꯛ ꯄꯨꯂꯞ ꯃꯁꯛ ꯃꯈꯩꯗꯣ ꯑꯌꯥꯝꯕ ꯄꯨꯜꯂꯞ ꯍꯥꯞꯆꯤꯜꯂꯦꯕ
ꯑ ꯑꯣ ꯀꯩꯅꯣ ꯇꯧꯋꯦ ꯍꯧꯖꯤꯛꯀꯥꯟꯖꯤꯕꯨ ꯀꯩ ꯀꯩ ꯇꯧꯔꯒ ꯂꯩꯔꯤꯒꯦ ꯅꯪꯕꯣ
ꯑꯁ ꯍꯧꯖꯤꯛꯀꯥꯟꯖꯦ ꯈꯪꯗꯦ ꯇꯨꯝꯃꯒ ꯈꯣꯠꯂꯒ ꯑꯗꯨꯝ ꯄꯥꯡꯂꯩ ꯂꯩꯔꯤ ꯍꯥꯏꯇꯥꯔꯦ ꯍꯦ ꯍꯦ ꯑꯃꯨꯛ ꯇꯨꯝꯒꯤ ꯑꯃꯃꯨꯛ ꯁꯥꯟꯅ ꯑꯗꯨꯃꯥꯏꯅ ꯇꯧꯔꯒ ꯂꯩꯅꯤ ꯍꯧꯖꯤꯛꯀꯥꯟ ꯑꯗꯨ ꯅꯠꯇ꯭ꯔꯗꯤ ꯀꯅꯣꯁꯨ ꯇꯧꯗꯕ ꯍꯥꯏꯗꯤ ꯆꯠꯊꯣꯛꯄꯒ ꯅꯨꯡꯁꯥꯒ ꯁꯥꯕꯅꯦ ꯑꯗꯨꯏ ꯑꯗꯨꯝ ꯇꯨꯝꯕ ꯌꯨꯝꯗ ꯇꯨꯝꯕ ꯈꯣꯠꯄ ꯑꯗꯨꯝ ꯇꯧꯔ ꯂꯩꯔꯦ ꯒꯦꯝ ꯈꯔ ꯁꯥꯟꯅꯔꯒ
ꯁꯥꯕꯖꯤꯕꯨ ꯀꯌꯥꯝ ꯁꯥꯒꯦꯅꯦ ꯍꯥꯏꯖꯤꯕꯨ ꯈꯣꯏꯁꯤꯗꯖꯨ ꯑꯗꯨꯝꯕꯨꯗꯤ ꯁꯥꯔꯤꯕꯨ ꯅꯣꯏꯅ ꯍꯦꯟꯅ ꯁꯥꯕꯖꯥꯠꯂꯣ
ꯁꯥꯕꯖꯦ ꯑꯗꯨꯝ ꯐꯖꯅ ꯑꯗꯨꯝ ꯁꯥꯔꯦ ꯈꯔꯗꯤ ꯑꯗꯨꯝ ꯁꯥꯕꯩ ꯆꯥꯡꯁꯤꯗꯤ ꯐꯟ ꯁꯥꯔꯦꯕ
ꯀꯦꯅꯣ ꯇꯧꯕꯅꯤꯗ ꯁꯥꯕꯒꯤ ꯆꯥꯡꯖꯦ ꯁꯨꯝ ꯌꯦꯡꯀꯥꯟꯗ ꯊꯥꯏꯅꯒ ꯑꯩꯈꯣꯏꯅ ꯑꯉꯥꯡ ꯑꯉꯥꯡ ꯑꯣꯏꯔꯤꯀꯥꯟꯗ ꯗꯒꯩꯁꯨ ꯀꯩꯁꯨ ꯌꯥꯝ ꯁꯥꯔꯝ ꯗꯦꯗꯅꯥ
ꯑꯥ
ꯁꯤ ꯁꯥꯒꯠꯂꯛꯄꯩ ꯃꯔꯝꯖꯦ ꯁꯨꯃꯥꯏ ꯇꯧꯋꯤ ꯑꯩ ꯈꯪꯕꯗ ꯍꯥꯏꯗꯤ ꯃꯤ ꯃꯤꯁꯤꯡ ꯍꯥꯏꯗꯤ ꯑꯍꯣꯏꯒꯤ ꯃꯤꯁꯤꯡꯗꯤ ꯁꯨꯝ ꯍꯦꯟꯒꯠꯂꯛꯏꯗꯅ ꯍꯥꯏꯗꯤ ꯃꯥꯒꯤ ꯆꯔꯥ ꯅꯔꯥ ꯗꯔꯥ ꯄꯨꯊꯣꯛꯅꯕ ꯍꯣꯠꯅꯕꯗꯖꯨꯝ ꯃꯤꯁꯤꯡꯗꯤ ꯁꯨꯝ ꯄꯨꯊꯣꯔꯛꯑꯦ ꯑꯗꯨꯒ ꯍꯥꯏꯗꯤ ꯂꯩꯕꯝꯖꯤꯗꯤ ꯁꯨꯝ ꯆꯥꯎꯊꯣꯔꯛꯄ ꯂꯩꯇꯦꯗꯅ ꯂꯩꯕꯝꯖꯦ ꯂꯩꯕꯝ ꯑꯣꯏꯅꯕ ꯍꯣꯠꯅꯕꯗ ꯈꯣꯏꯗ ꯃꯍꯧꯁꯥꯒꯤ ꯂꯩꯔꯝꯕ ꯎ ꯋꯥ ꯍꯧꯔꯝꯕ ꯃꯐꯝꯖꯤꯡꯖꯦ ꯀꯣꯛꯊꯣꯛꯑ ꯀꯣꯛꯊꯣꯛꯑꯒ ꯈꯣꯏꯒꯤ ꯃꯤꯒꯤ ꯇꯥꯕꯝ ꯁꯦꯝꯃꯛꯄꯖꯦ ꯌꯨꯝꯒꯩꯒ ꯊꯥꯛꯄꯁꯦ ꯁꯤꯅꯁꯨ ꯁꯨꯝ ꯈꯜꯂꯨꯅꯦ ꯍꯥꯏꯗꯤ ꯑꯍꯣ ꯑꯍꯣꯡꯕꯁꯦ ꯌꯥꯝ ꯍꯣꯡꯉꯝꯒꯅꯤꯗ ꯍꯥꯏ ꯅꯪꯃ ꯑꯉꯥꯡꯑꯣꯏꯔꯤꯀꯥꯟꯗ ꯅꯣꯏꯒꯤꯗꯨꯒꯤ ꯂꯩꯔꯛꯀꯤ ꯈꯨꯜꯂꯛꯇ ꯍꯧꯔꯝꯕ ꯎ ꯋꯥ ꯄꯥꯝꯕꯤ ꯁꯤꯡꯕꯤ ꯍꯥꯏꯗꯤ ꯐꯖꯅ ꯍꯣꯡꯉꯝꯃꯅꯤꯗ
ꯍꯣꯡꯉꯦ ꯍꯣꯡꯉꯦ ꯑꯗꯨ ꯕꯥꯔꯇꯤꯗ ꯍꯣꯡꯉꯦ ꯍꯥꯏꯗꯤ ꯃꯤꯁꯤꯅ ꯁꯨꯝ ꯍꯦꯟꯒꯠꯂꯛꯄ ꯍꯥꯏꯇꯥꯔꯦ ꯑꯗꯨ ꯃꯤꯁꯤꯅ ꯍꯦꯟꯒꯠꯂꯛ ꯄꯗꯨꯒ ꯎ ꯄꯥꯝꯕꯤꯅꯨꯡ ꯀꯅꯥ ꯀꯩꯁꯨꯝ ꯁꯤꯙꯔꯛꯄ ꯀꯩ ꯍꯥꯏꯅꯤ ꯌꯥꯟꯊꯠꯄ ꯈꯣꯇꯠꯄ ꯌꯥꯎꯔꯛꯄ ꯈꯔ
ꯑꯥ
ꯑꯗꯒꯤ ꯁꯨꯝ ꯑꯗꯨꯒꯤꯅꯤꯗ ꯍꯥꯏꯗꯤ ꯁꯥꯒꯠꯂꯛꯄ ꯍꯦꯟꯒꯠꯂꯛꯏꯁꯦ ꯀ꯭ꯂꯥꯏꯃꯦꯠ ꯆꯦꯟꯖ ꯂꯥꯛꯏꯁꯦ ꯍꯥꯏꯗꯤ ꯀꯩ ꯍꯥꯏꯅꯤ ꯅꯍꯥꯟꯋꯥꯏ ꯑꯩꯈꯣꯏꯅ ꯑꯉꯥꯡ ꯑꯣꯏꯃꯇꯝꯒꯗꯤ ꯑꯉꯥꯡ ꯑꯣꯏꯕꯩ ꯃꯇꯝꯗꯗꯤ ꯑꯗꯨꯒꯨꯝꯕ ꯗꯨꯀꯥꯟ ꯂꯩꯔꯁꯨ ꯀꯥ ꯍꯦꯟꯅ ꯂꯩꯇꯦꯕ ꯑ ꯍꯝ ꯍꯧꯖꯤꯛꯅ ꯑꯃꯨꯛ ꯑꯎ ꯑꯎ ꯄꯨꯜꯂꯞ ꯌꯥꯟꯊꯠꯂꯝꯅꯤꯅ ꯎ ꯅꯣꯡ ꯑꯗꯨꯒꯤꯅꯤꯗ ꯁꯥꯕꯁꯨ ꯍꯦꯟꯒꯠꯂꯛꯄ ꯍꯥꯏꯇꯔꯦ ꯍꯥꯏꯗꯤ ꯁꯥꯕꯁꯨ ꯍꯦꯟꯒꯠꯂꯛꯑꯦ ꯑꯗꯨꯏ ꯃꯊꯛꯇ ꯑꯣ ꯀꯩꯅꯣꯁꯨ ꯇꯧꯔꯛꯄ ꯃꯤꯅ ꯑꯃꯨꯛ ꯃꯁꯤꯡꯗ ꯍꯦꯟꯒꯠꯂꯛꯄ ꯍꯥꯏꯗꯤ ꯎꯄꯥꯟ ꯋꯥꯄꯥꯟꯗꯨꯅ ꯑꯃꯨꯛ ꯁꯨꯝ ꯌꯥꯟꯊꯠꯈꯤꯕꯅꯤꯅ ꯁꯤꯊ꯭ꯔꯛꯄ ꯃꯤꯅ ꯑꯃꯨꯛ ꯀꯩꯅꯣ ꯌꯥꯝꯅ ꯍꯦꯟꯒꯠꯂꯛ ꯀꯣ ꯑꯗꯨꯃꯥꯏꯅ ꯇꯧꯕ ꯑꯗꯨꯒꯤ
ꯁꯤꯁꯦ ꯃꯔꯝꯁꯨ ꯀꯩꯅꯣꯗꯤ ꯑꯩꯈꯣꯏꯒꯤ ꯃꯤꯁꯤꯡꯁꯦ ꯁꯨꯝ ꯍꯦꯟꯒꯠꯂꯛꯄꯅꯤꯅ ꯊꯥꯏꯅ ꯃꯇꯝꯗ ꯐꯪꯉꯝꯕ ꯍꯥꯏꯗꯤ ꯊꯥꯏꯅ ꯃꯇꯝꯗꯗꯤ ꯃꯅꯥ ꯃꯁꯤꯡꯗ ꯐꯪꯉꯁꯨ ꯇꯤꯔꯥꯠ ꯍꯤꯗꯥꯛꯠꯁꯦ ꯀꯥ ꯍꯦꯟꯅ ꯌꯥꯎꯔꯝꯗꯦꯕ ꯍꯧꯖꯤꯛꯇꯤ ꯆꯥꯎꯈꯠꯂꯛꯄꯩ ꯍꯥꯏ ꯃꯤꯁꯤꯡ ꯍꯦꯟꯒꯠꯂꯛꯄꯒꯤ ꯍꯥꯏꯒꯗ꯭ꯔ ꯆꯥꯅꯤꯡꯊꯛꯅꯤꯡ ꯃꯤ ꯍꯥꯏꯗꯤ ꯆꯥꯅꯤꯡꯉꯥꯏ ꯊꯛꯅꯤꯡꯉꯥꯏꯁꯦ ꯄꯣꯠꯊꯣꯛꯁꯦ ꯌꯥꯝ ꯋꯥꯠꯂꯦꯗꯅ
ꯃꯥꯅꯤ ꯃꯥꯅꯦ ꯑꯗꯨꯕꯨꯗꯤ ꯆꯥꯅꯅꯤ ꯊꯣꯡꯉ ꯄꯣꯊꯛꯁꯨ ꯌꯥꯝ ꯋꯥꯠꯂꯦ ꯑꯗꯨꯏ ꯃꯊꯛꯇ ꯈꯪꯉꯦ ꯍꯧꯖꯤꯛꯇꯤ ꯋꯥꯔꯦꯗ ꯀꯃꯥꯏꯅ ꯇꯩꯅꯣ ꯈꯪꯗꯦ ꯅꯍꯥꯟꯋꯥꯏꯒ ꯌꯥꯝ ꯃꯥꯟꯅꯗ꯭ꯔꯦ
ꯑꯗꯨꯒꯤ ꯀꯩꯅꯣ ꯇꯧꯕ ꯍꯥꯏꯇꯔꯦ ꯄꯣꯠꯊꯣꯛꯁꯦ ꯄꯨꯊꯣꯛꯅꯕ ꯍꯣꯠꯅꯕꯗ ꯑꯩꯈꯣꯏ ꯁꯦꯝꯒꯤꯑꯣꯢꯕ ꯍꯥꯔ ꯃꯌꯥꯝ ꯁꯤꯖꯤꯟꯅꯩꯁꯦ
ꯑꯥ ꯑꯥ
ꯁꯤꯁꯤꯅ ꯑꯩꯈꯣꯏꯗ ꯌꯥꯝꯅ ꯃꯥꯡ ꯇꯥꯛꯍꯜꯂꯤ ꯍꯥꯏꯗꯤ ꯃꯤꯑꯣꯏꯕꯒꯤ ꯍꯛꯆꯥꯡꯗ
ꯃꯥꯅꯤ ꯃꯥꯅꯦ ꯃꯥꯅꯤ ꯃꯥꯅꯤ ꯃꯥꯅꯦ ꯆꯨꯝꯃꯦ ꯆꯨꯝ
ꯋꯥꯡꯕ ꯍꯥꯏ ꯇꯥꯏ ꯑꯒ ꯊꯥꯏꯅ ꯀꯥꯇꯤ ꯑꯩꯈꯣꯏꯒꯤꯗꯤ ꯌꯨꯝꯗꯒ ꯑꯩꯈꯣꯏꯒꯤ ꯏꯃꯥ ꯏꯄꯥꯅ ꯊꯥꯕ ꯍꯤꯡꯈꯣꯜꯗ ꯊꯥꯕ ꯃꯅꯥ ꯃꯁꯤꯡꯗꯣ ꯑꯗꯨ ꯈꯛꯇꯪ ꯆꯥꯔꯒ ꯍꯥꯏꯗꯤ ꯏꯁꯥꯥ ꯇꯤꯗꯤꯛ ꯂꯥꯎ ꯂꯩꯖꯔꯝꯕꯅꯦꯕ
ꯎꯝ ꯎꯝ ꯎꯝ
ꯑ ꯍꯧꯖꯤꯛꯇꯤ ꯌꯥꯗ꯭ꯔꯦꯗ
ꯍꯧꯖꯤꯛꯇꯤ ꯌꯥꯗ꯭ꯔꯦ ꯀꯃꯥꯏꯅ ꯇꯧꯔꯤꯅꯣ ꯈꯪꯗꯦ ꯇꯧꯔꯤꯁꯦ ꯀꯟꯗꯤꯁꯟꯁꯦ ꯑꯁꯨꯝ ꯍꯤꯄꯝꯕꯅꯤꯗ
ꯑꯣ ꯇꯧꯔꯣ ꯑꯩꯁꯨ ꯉꯥꯏꯍꯥꯛꯇꯪ ꯁꯥꯟꯅꯕ ꯊꯣꯛꯎꯒꯤꯒꯦ ꯑꯗꯨꯗꯤ ꯀꯣ
ꯍꯣꯏ ꯊꯣꯛꯇꯣꯛꯎꯔꯣ ꯊꯣꯛꯇꯣꯛꯎꯔꯣ ꯍꯣ ꯍꯣ ꯍꯣ ꯍꯣꯏ ꯍꯣꯏ